ꯇꯥꯕ꯭ꯔ ꯍꯣꯏ ꯇꯥꯏ
ꯑꯗꯨꯗ ꯅ ꯇꯗ ꯑꯩꯁꯨ
ꯅꯪꯅ ꯐꯖꯅ ꯇꯥꯔꯗꯤ ꯑꯩꯁꯨ ꯐꯖꯅ ꯇꯥꯏꯅꯦ
ꯑꯗꯣ ꯅꯪ ꯍꯥꯥ
ꯅꯨꯡꯉꯥꯏꯔꯤꯕ꯭ꯔꯣ
ꯍꯣꯏ ꯅꯨꯡꯉꯥꯏꯔꯤꯌꯦ ꯑꯩꯗꯤ
ꯎꯝ
ꯑꯗꯤ
ꯏꯁꯨ ꯅꯨꯡ ꯉꯥꯏꯔꯤ ꯍꯥꯏꯒꯗꯧꯔꯦ ꯍꯥꯏꯕ ꯌꯥꯏ
ꯑꯣ ꯅꯣꯛꯄꯅ ꯍꯥꯟꯕ ꯃꯤꯁꯤꯡꯗꯤ ꯌꯥꯔꯔꯣꯏꯕꯣ
ꯀꯔꯤ ꯇꯧꯔꯥ ꯅꯣꯛꯄꯗ ꯀꯔꯤ ꯌꯥꯗꯕ꯭ꯔꯥ ꯌꯥꯗꯕ ꯂꯩꯕꯔꯥ
ꯂꯩꯌꯦ ꯑꯩꯉꯣꯟꯗ
ꯎꯝ
ꯑ
ꯅꯪ ꯍꯦꯛ ꯅꯪ ꯍꯦꯛ ꯅꯣꯛꯃꯟꯈ꯭ꯔꯕ ꯑꯩꯒꯤ ꯇꯃꯣꯏ ꯑꯃꯨꯛ ꯄꯥꯜꯂꯒ ꯑꯩꯁꯦꯦꯛ ꯑꯃꯨꯛ ꯅꯣꯛꯄ ꯍꯧꯔꯅꯦꯕ ꯎꯝ ꯐꯔꯁꯨ ꯀꯅꯥꯅ ꯈꯪꯅꯤ ꯅꯪ ꯑꯩꯒꯤ ꯃꯊꯪ ꯇꯨꯡꯒꯤ ꯂꯝꯕꯤꯗ ꯅꯪ ꯏꯕꯥꯅꯤ ꯎꯠ ꯅꯥꯔꯝꯃꯗꯤ ꯀꯃꯥꯏꯅ ꯇꯧꯕ
ꯑꯣ ꯑꯗꯨ ꯑꯗꯨꯗꯨꯁꯨ ꯑꯃꯨꯛꯀ ꯑꯗꯨꯝ ꯅꯣꯛꯂꯒ ꯂꯣꯏꯔꯦ
ꯌꯥ ꯅ ꯅꯣꯡꯅꯁꯤꯦ ꯍꯥꯏꯔꯣ ꯑ
ꯑ ꯉꯥꯡꯕꯗꯣ ꯍꯩꯇꯕꯅꯤꯅ ꯇꯧꯅꯨ ꯅꯣꯛꯔꯒ
ꯑꯥ
ꯅꯣꯛꯄꯗ ꯒ꯭ꯌꯥꯟ ꯇꯥꯔꯗꯤ ꯌꯥꯔꯦꯅ
ꯔꯝꯆꯟꯗ
ꯃꯤ ꯑꯃ ꯑꯃꯕꯨ ꯍꯥꯏꯅꯤꯡꯕ ꯑꯣ ꯅꯣꯛꯄꯗ ꯑꯗꯨꯝ ꯒ꯭ꯌꯥꯟ ꯇꯥꯔꯗꯤ ꯐꯩꯌꯦꯅ
ꯍꯣꯏ ꯅꯪꯗꯤ ꯉꯁꯤ ꯆꯥꯛ ꯆꯥꯔꯕꯧ
ꯍꯣꯏ ꯆꯥꯠꯇꯣꯛꯈ꯭ꯔꯦ
ꯀꯔꯤ ꯃꯊꯦꯜ ꯆꯥꯔꯒꯦ
ꯉꯥꯁꯤꯁꯦ ꯎꯁꫭꯏꯒ ꯈꯥꯃꯦꯟ
ꯑꯥ ꯑꯩꯁꯨ ꯑꯌꯨꯛꯀꯤ ꯆꯥꯛ ꯆꯥꯗꯕꯤꯗ ꯉꯥ ꯐꯥꯕ ꯆꯠꯀꯦꯅ ꯆꯠꯊꯣꯛꯏꯅꯤꯅꯦ
ꯑꯁ ꯐꯩꯅ ꯑꯗꯨ ꯍꯧꯖꯤꯛꯅ ꯐꯥꯕ ꯉꯥꯗꯣ ꯑꯃꯨꯛ ꯊꯣꯉꯒ ꯆꯥꯔꯗꯤ ꯍꯥꯎꯔꯅꯤ
ꯎꯝ ꯑꯁ ꯈꯨꯍꯥꯎꯗꯤ ꯍꯥꯔꯨꯔꯥꯅꯨ
ꯑꯣ ꯊꯨꯝꯃꯅꯤꯅꯀꯣ
ꯎꯝ ꯑꯩ ꯉꯥꯅꯤꯍꯦ ꯀꯥꯏꯔꯥꯏꯗꯒꯤ ꯊꯣꯕ꯭ꯔꯣ
ꯉꯁꯨ ꯊꯨꯝꯅꯤ ꯄꯨꯈ꯭ꯔꯤꯒꯤꯔ ꯅꯠꯇ꯭ꯔꯒ ꯎꯝ ꯇꯨꯔꯦꯟꯒꯤꯔ
ꯅꯠꯇꯦ ꯅꯣꯡ ꯅꯣꯡ ꯃꯈꯥꯗ ꯂꯩꯕ ꯉꯥ ꯑꯃ ꯐꯥ
ꯑꯣ
ꯅꯪꯒꯤꯁꯨ ꯍꯣꯔꯦꯟ ꯊꯤꯜꯂꯛꯀꯦꯀꯣ ꯑꯩꯕꯨ ꯅꯨꯡꯁꯤ ꯍꯥꯏꯔꯗꯤ
ꯀꯪ ꯀꯪꯁꯤꯜꯂꯒꯁꯨ ꯊꯤꯟꯕꯤꯕ ꯌꯥꯏ
ꯑꯥ
ꯑꯣ ꯅꯅꯨꯡ
ꯍꯩ ꯅꯣꯛꯀꯅꯨꯅꯦꯍꯦ ꯍꯧꯖꯤꯛ ꯅꯣꯛꯄ ꯃꯇꯝ ꯅꯠꯇꯦꯅꯦ ꯑꯌꯨꯛ ꯉꯟꯇꯥ ꯑꯣꯏꯔꯤꯌꯦ ꯅꯣꯛꯈꯤꯅꯨ ꯄꯨꯔꯦ ꯅꯨꯡꯗꯥꯅꯣ ꯀꯦꯖꯤ ꯅꯣꯛꯑꯣ
ꯆꯥꯗꯕ ꯈꯪꯉꯦꯅ ꯍꯤꯗꯥꯛ ꯇ ꯀꯥꯎꯈ꯭ꯔꯕ ꯀꯧꯔꯨꯕ ꯑꯗꯨꯒꯤ
ꯑ ꯅꯪ ꯀꯥꯏꯗ ꯆꯠꯄꯒꯤꯔꯣ
ꯊꯕꯛ ꯃꯐꯝꯗ ꯊꯕꯛ
ꯊꯕꯛꯐꯝ ꯊꯕꯛ ꯃꯐꯝꯗ ꯁꯦ ꯈꯔꯔꯣꯝꯗ꯭ꯔꯣ ꯐꯒꯤꯅꯦꯗ ꯅꯟ ꯅꯪ ꯅꯨꯡꯉꯥꯏꯔꯤꯕꯣ ꯑ ꯍꯥꯏꯗꯤ ꯅꯪ ꯂꯩꯗ꯭ꯔꯗꯤ ꯁꯨꯕꯥ ꯉꯝꯗꯕ ꯃꯇꯝꯁꯨ ꯌꯥꯎꯔꯛꯑꯦ
ꯍꯣꯏ ꯇꯧꯔꯝꯅꯤ ꯅꯨꯄꯤ ꯑꯇꯣꯞꯄ ꯊꯤꯌꯦ ꯍꯥꯏꯅ ꯇꯥꯏꯀꯣ
ꯑꯥ ꯅꯪꯒꯤ ꯈꯛꯇ ꯏꯔꯤꯁꯨ ꯅꯪꯅ ꯍꯥꯏꯔꯗꯤ ꯑꯅꯤꯁꯨꯕ ꯊꯤꯔꯛꯑꯒꯦ
ꯑꯣ ꯊꯤꯔꯣ ꯑꯅꯤ ꯈꯛꯇ ꯈꯔ
ꯆ ꯍꯨ ꯃꯔꯤꯗꯤꯁꯤ ꯑꯦꯝꯁꯦ
ꯈꯔ ꯋꯥꯠꯂꯤꯅ ꯏꯆꯥ ꯑꯍꯨꯝ ꯂꯩꯒꯦ ꯍꯥꯏꯔꯗꯤ ꯃꯔꯤ ꯊꯤꯌꯣ ꯅꯆꯥ ꯑꯍꯨꯝ ꯂꯩꯅꯤꯡꯉꯗꯤ ꯃꯔꯤ ꯊꯤꯌꯣꯅ ꯑꯃ ꯁꯣꯏꯔꯁꯨ ꯑꯃ ꯁꯣꯏꯔꯁꯨ
ꯅꯪꯉꯣꯟꯗ ꯂꯣꯏꯅ ꯁꯦꯝꯗꯣꯛꯑꯅꯤ ꯀꯅꯣ ꯈꯜꯂꯨꯔꯅ ꯑꯩꯒꯤꯗꯤ ꯏꯟꯗꯤꯌꯥꯒꯤ ꯄꯣꯠ ꯑꯣꯏꯕꯅꯤꯅ ꯌꯥꯕꯅꯦ ꯑꯗꯨꯝ
ꯇꯨꯒꯠꯆꯩꯀꫭ ꯆ
ꯐꯥꯒꯤꯅꯦꯗ ꯁꯨꯝ ꯂꯛꯅꯕ ꯍꯥꯏꯕꯗꯨꯅꯦꯗ
ꯎꯝ
ꯑꯗꯣ ꯉꯁꯤꯗꯤ ꯑꯗꯨꯝ ꯊꯕꯛ ꯃꯐꯝꯗ ꯂꯩꯔꯒ ꯍꯣꯔꯦꯟ ꯄꯨꯡ ꯀꯌꯥꯗ ꯑꯃꯨꯛ ꯍꯜꯂꯛꯇꯣꯏꯔꯛꯑꯣ
ꯄꯨꯡ ꯃꯉꯥ ꯑꯗꯨꯋꯥꯏꯗ
ꯎꯝ ꯄꯨꯡ ꯃꯉꯥꯋꯥꯏꯗ
ꯎꯝ ꯑꯗꯨ ꯊꯕꯛ ꯎꯝ ꯊꯕꯛ ꯑꯣꯏꯔꯁꯨ ꯀꯔꯤꯁꯨ ꯇꯧꯗꯕꯅꯤꯅ ꯑꯩꯈꯣꯏꯒꯤꯗꯤ
ꯑꯣ
ꯇꯨꯝ ꯐꯝꯔꯒ ꯂꯩꯕꯅꯦ
ꯇꯨꯝ ꯐꯝꯃꯒ ꯑꯁ
ꯐꯝ ꯅꯠꯇꯦ ꯑꯗꯨꯝ ꯐꯝꯔꯒ ꯂꯩꯕꯅꯤ ꯅꯅꯥ ꯑꯗꯨꯣ ꯄꯪꯕꯗꯤ ꯅꯠꯇꯕ ꯑꯗꯨꯝ ꯈꯔ ꯍꯣꯏ
ꯐꯝꯃꯒ ꯍꯥꯏꯕꯗꯤ ꯑꯃꯨꯛ ꯇꯨꯝꯃꯒ ꯑꯃꯨꯛ ꯀꯃꯥꯏꯅ ꯐꯝꯃꯤꯅꯣ ꯑꯗꯨꯅꯤ ꯑꯩ ꯒ꯭ꯌꯥꯟꯅꯤ
ꯍꯣꯏ ꯐꯝꯃ ꯐꯝꯃ ꯇꯨꯝꯕꯁꯨ ꯌꯥꯏꯅ
ꯑꯣ ꯅꯪꯒꯤꯗꯤ ꯌꯥꯔꯝꯅꯤ ꯑꯩꯗꯤ ꯌꯥꯗꯦꯕ ꯑꯗꯨꯗꯣ
ꯌꯥꯕ꯭ꯔꯥ ꯅꯪꯗꯤ ꯇꯣꯉꯥꯟꯕ꯭ꯔꯥ
ꯇꯉꯗꯗ ꯍꯥꯏꯏꯉ ꯑꯩ ꯏꯁꯥꯃꯛ ꯆꯥꯎꯎ ꯆꯥꯎꯥꯎꯅ ꯂꯦꯞꯄꯤ ꯑꯥ
ꯇꯩ ꯂꯣꯇ
ꯃꯥꯅꯤ ꯀꯩꯔꯣ ꯑꯩ ꯅꯪꯒꯤ ꯃꯦꯖꯤꯛ ꯑꯃ ꯇꯧꯒꯦꯀꯣ
ꯎꯝ
ꯅꯃꯤ ꯎꯁꯤꯂꯣ ꯅꯃꯤ ꯎꯁꯤꯂꯣ
ꯍꯣꯏ ꯇꯥꯎ ꯎꯏꯈ꯭ꯔꯦ ꯑꯥ
ꯎꯒꯦꯟ
ꯍꯥꯥ
ꯎ ꯎꯕ꯭ꯔꯥ
ꯃꯝꯃꯦ ꯑꯗꯨ ꯅꯪ꯭ꯔꯣ ꯑ
ꯊꯝꯃꯤꯗꯣ ꯑꯩꯒꯤ ꯆꯪ ꯂꯩꯗ꯭ꯔꯦ ꯗꯦꯒꯤ ꯄꯨꯟꯁꯤꯁꯤ ꯃꯝꯕ ꯀꯁ ꯃꯅꯥꯏꯕ ꯑꯗꯨ ꯅꯪꯅ ꯉꯥꯟꯕꯤꯔꯣ ꯍꯥꯏꯒꯦ ꯇꯧꯕꯅꯦꯗ ꯎꯝ ꯃꯃꯤꯗ
ꯑꯣ ꯇꯁ ꯂꯥꯏ ꯇꯣꯁꯂꯥꯏ ꯂꯧꯕꯤꯒꯦꯀꯣ ꯇꯣꯁꯂꯥꯏ ꯂꯩꯕꯤꯒꯦ ꯅꯠꯇ꯭ꯔ ꯀꯦꯟꯥꯟ ꯊ ꯀꯦꯟꯗ ꯊꯥꯟꯒꯔꯥ
ꯇꯣꯔꯁꯂꯥꯅ ꯀꯔꯤꯝ ꯃꯦꯟꯕ ꯉꯝꯔꯣꯏꯅꯦ ꯅꯪꯒꯤ ꯊꯃꯣꯏꯒꯤ ꯅꯨꯡꯁꯤꯕ ꯄꯤꯔꯥꯡꯗꯨꯅ
ꯍꯥꯏ ꯇꯧꯔꯒ ꯑꯃ ꯃꯇꯝꯗꯁꯨ ꯏꯀꯥꯏꯕ ꯀꯥꯏꯕ ꯊꯄ꯭ꯔꯥ ꯈꯪꯗꯦ
ꯑꯣꯀꯦꯗ ꯅꯪꯅ ꯅꯣꯛꯄꯗꯨꯗ ꯑꯩ ꯏꯊꯟꯇ ꯑꯃꯨꯛ ꯏꯀꯥꯏꯔꯛꯄ
ꯑꯣ
ꯎꯝ
ꯑꯩꯗꯤ ꯃꯍꯧꯁꯥꯒꯤꯅꯦ ꯑꯗꯨꯝ ꯅꯣꯛꯔꯒ ꯂꯩꯗꯦ
ꯎꯝ ꯅꯣꯛꯑꯣ ꯅꯣꯛꯑꯣ ꯅꯣꯛꯄꯗꯤ ꯚꯤꯇꯥꯃꯤꯟ ꯐꯪꯕꯅꯦ ꯑꯗꯣ ꯑꯃꯨꯛ ꯀꯟꯅ ꯍꯦꯟꯅ ꯅꯣꯛꯈ꯭ꯔꯗꯤ ꯑꯃꯨ ꯑꯃꯨꯛ ꯌꯥꯗꯕꯅꯦ ꯑꯩꯉꯣ
ꯍꯣꯏ ꯑꯗꯨꯒꯤꯅꯦ ꯍꯤꯗꯥꯛ ꯆꯥꯗꯔꯦꯤ ꯁꯥꯗꯔꯤ ꯏꯕꯗ
ꯎ ꯅꯪꯒꯤ ꯍꯤꯗꯥꯛꯁꯦ ꯑꯩ ꯀꯩ ꯍꯥꯏꯦ ꯑꯩ ꯂꯩꯊꯣꯛꯅꯕꯒꯤ ꯍꯤꯗꯥꯛ ꯃꯥꯜꯂꯤꯦꯗ
ꯎ
ꯀꯥ
ꯑꯥ ꯉꯁꯥꯏꯗꯨꯁꯨ ꯃꯤ ꯑꯃꯅ ꯍꯤꯗꯥꯛ ꯀꯥꯎꯔꯕ꯭ꯔꯥ ꯑꯩ
ꯎꯝ ꯃꯥꯅꯦꯕ ꯅꯪ ꯑꯩꯕꯨ ꯂꯩꯊꯣꯛꯀꯦꯅ ꯍꯤꯗꯥꯛ ꯆꯥ ꯆꯥꯔꯒ ꯂꯩꯕꯗ ꯉꯁꯤ ꯆꯥꯕ ꯀꯥꯎꯕꯒꯤ ꯑꯩ ꯎꯕꯗꯩ ꯅꯪ ꯑꯗꯨꯝ ꯅꯣꯛꯄ ꯍꯧꯔꯦꯕ
ꯎꯝ
ꯀꯔꯤ ꯇꯧꯕ ꯇꯥꯏ ꯅꯣꯛꯄ ꯇꯥꯏ
ꯑꯩ ꯅꫭꯛꯑꫭ ꯅꫭꯛꯑꫭ ꯅꫭꯛꯑꫭ ꯅꫭꯛꯑꫭ ꯂꯥꯛꯏꯐꯥꯎ ꯅꯪꯒꯤ ꯅꯪꯒꯤ ꯈꯨꯅꯣꯛ ꯎꯔꯒ ꯃꯥ
ꯏꯁ ꯑꯥ
ꯑ ꯍꯥ ꯍꯥ ꯅꫭꯛꯄꯗ ꯊꯤꯡꯕ ꯀꯅꯥꯝꯇ ꯂꯩꯇꯦ
ꯑ
ꯑꯁ
ꯎꯝ
ꯀꯥꯏꯌꯦ
ꯍꯣꯏ
ꯎꯝ ꯅꯪ ꯃꯅꯨꯡꯗ ꯂꯩꯕꯅ ꯀꯃꯥꯏꯅ ꯈꯪꯉꯤꯕ ꯁꯥꯏ ꯍꯥꯏꯁꯦ
ꯑꯩ ꯃꯄꯥꯟꯅꯤ ꯂꯩꯕꯒꯤ ꯏꯁꯥ ꯈꯪꯉꯤꯅꯤꯅꯦ
ꯍꯧꯖꯤꯛꯅ ꯂꯝꯕꯤꯗ ꯆꯠꯂꯒ ꯍꯧꯖꯤꯛꯅ ꯌꯥꯎꯕꯅꯤꯍꯦ ꯃꯐꯝꯗ ꯊꯕꯛ ꯃꯐꯝꯗ ꯑꯗꯨ ꯑꯣꯏꯕꯒꯤ ꯁꯥꯏ ꯍꯥꯏꯕꯗꯣ ꯈꯪꯉꯤꯗ
ꯁꯥꯏꯔꯤꯒꯤ ꯀꯥꯖ ꯂꯕ ꯍꯥꯏꯔꯒ ꯊꯕꯛ ꯃꯐꯝꯗ ꯂꯩꯑ ꯍꯥꯏꯌꯦ ꯍꯧ ꯍꯧꯖꯤꯛ ꯑꯃ ꯍꯧꯖꯤꯛꯇ ꯑꯃꯨꯛ ꯂꯥꯛꯑꯕꯅꯤ ꯍꯩ
ꯑꯗꯨ ꯑꯩ ꯑꯩꯗꯤ ꯃꯤꯅꯦ
ꯃꯤ ꯑꯣꯏꯔꯁꯨ ꯑꯁꯦꯡꯕ ꯉꯥꯡꯗꯕ ꯃꯤ ꯑꯣꯏꯔꯝ ꯃꯥꯜꯂꯦꯅꯦ ꯅꯥꯡꯉꯁꯦ
ꯑꯥ ꯅꯨꯡꯁꯥ ꯆꯥꯕꯕꯨ ꯃꯅꯨꯡ ꯃꯄꯥꯟ ꯃꯅꯨꯡ ꯈꯪꯕ꯭ꯔꯅꯦ
ꯍꯣꯏ ꯈꯪꯕꯅꯦ ꯃꯅꯨꯡꯗꯨꯗꯤ ꯐꯦꯟ ꯑꯦꯁꯤ ꯀꯩꯀꯥ ꯂꯣꯏ ꯂꯩꯗꯅ
ꯑ ꯃꯤꯠ ꯑꯩꯁꯨ ꯃꯤꯠ ꯄꯥꯟ ꯃꯤꯠ ꯄꯥꯟꯕꯅꯤꯅ ꯑꯥ ꯑꯣ ꯅꯨꯡ ꯁꯥꯥꯅ ꯁꯥꯏꯑ ꯍꯥꯏ ꯍꯥꯏꯕꯗꯤ ꯅꯨꯡꯁꯖꯩ ꯍꯥꯏꯕꯗꯤ ꯈꯪꯉꯤꯅ
ꯍꯣꯏ ꯍꯣꯏ ꯃꯤꯠ ꯄꯥꯜꯂꯦ ꯍꯥꯏꯕꯕꯨꯗꯤ ꯈꯪꯉꯦꯗ ꯀꯅꯥꯝꯇꯅ ꯈꯪꯗꯦ ꯍꯥꯏꯕ ꯂꯩꯇꯦꯗ ꯑꯩꯅꯁꯨ ꯑꯩꯅꯁꯨ ꯍꯥꯏꯌꯦ ꯃꯤꯅꯎꯃꯤꯠ ꯄꯅꯦ ꯑꯗꯣ ꯑꯩꯅ ꯍꯥꯏ ꯑꯗꯨ ꯁꯨꯝ ꯃꯅꯨꯡꯗ ꯑꯦꯁꯤ ꯀꯩꯀꯥ ꯂꯣꯏ ꯍꯥꯎꯈ꯭ꯔꯕꯅꯤꯅ ꯅꯣꯡꯃꯅꯤꯗꯅ ꯈꯟꯕꯅꯤꯒꯤꯅꯤꯗ
ꯍꯩ ꯑꯗꯨꯒꯨꯝꯕ ꯊꯕꯛꯇꯨ ꯅꯠꯇꯦꯅꯦ
ꯅꯪ ꯆꯨꯝꯃꯤ ꯂꯥꯜꯂꯤꯕꯗꯤ ꯑꯩꯅꯅꯦ
ꯀꯣꯛꯄꯤꯅꯤ ꯁꯥꯎꯕꯤꯔꯣꯏ ꯍꯥꯏꯅ ꯑꯩꯁꯨ ꯅꯤꯡꯁꯤꯡꯍꯟꯖꯔꯤ ꯅꯪꯉꯣꯟꯗ
ꯅꯤꯌꯨꯁ ꯄꯥꯕꯥ ꯃꯥꯂꯤꯗ ꯄꯨꯡ ꯇꯔꯦꯠ ꯃꯈꯥꯏꯒꯤ ꯅ꯭ꯌꯨꯁꯨ
ꯅꯪꯅ ꯅꯣꯛꯄꯒꯤ ꯀꯔꯣ ꯀꯣꯃꯦꯗꯤ ꯐꯤꯂꯝꯗꯒ ꯀꯨꯝꯃꯗꯤ ꯌꯥꯝ ꯄꯛꯀꯗꯧ ꯃꯥꯜꯂꯤꯦ
ꯂꯤꯂ ꯑꯗ ꯌꯥꯎꯕꯀꯣ
ꯃꯦꯂ ꯑꯔꯥ ꯂꯤꯂ ꯑꯔꯥ
ꯈꯪꯗꯦ ꯂꯤꯂꯥꯗꯁꯨ ꯂꯤꯂꯥꯗꯁꯨ ꯁ
ꯅꯪꯒꯤ ꯂꯤꯂꯥꯗꯤ ꯌꯦ ꯑꯦꯝꯗ ꯂꯩꯕ ꯂꯤꯂꯥꯑ ꯑꯗꯨ ꯑꯣꯏꯔꯝꯒꯅꯤꯗ ꯑꯗꯨꯗꯤ ꯅꯣꯛꯇꯕꯅꯦꯍꯦ ꯅꯪꯗꯤꯣ ꯅꯣꯛꯇ ꯅꯣꯛꯏ
ꯎꯝ ꯑꯁꯦꯡꯕꯗꯗꯤ ꯃꯥꯁꯨ ꯅꯣꯛꯄꯅꯦ
ꯑꯣ ꯑꯁꯦꯡꯕꯗꯨꯗꯤ ꯅꯣꯛꯄ꯭ꯔꯥ ꯀꯔꯝ ꯀꯥꯟꯗ ꯅꯣꯛꯄ꯭ꯔꯥ ꯑꯩꯗꯤ ꯈꯪꯗ꯭ꯔꯤꯉꯩ
ꯑꯣ ꯅꯪ ꯈꯪꯉꯝꯗꯕꯣꯏ ꯑꯣꯏꯔꯝꯅꯤ ꯅꯪꯅ ꯁꯧꯍꯟꯕꯔꯣ ꯅꯪꯅ ꯁꯥꯎꯍꯟꯕꯒꯤ ꯑꯣꯏꯔꯝꯅꯤ
ꯏꯁ ꯑꯩꯅꯗꯤ ꯑꯣꯏꯔꯝꯃꯣꯏꯗ
ꯃꯁꯥꯅ ꯅꯣꯛꯏ ꯑꯣꯏꯅ ꯇꯧꯕꯗꯨꯕꯨ ꯑꯩ ꯀꯥꯏꯒꯤ
ꯑꯗꯨꯒꯤꯗꯃꯛꯇ ꯑꯅꯤꯃꯛꯀꯤꯗꯃꯛꯇ ꯑꯩꯅ ꯑꯃꯨꯛꯀ ꯅꯣꯛꯄꯅꯤ ꯑꯅꯤꯃꯛꯀꯤ ꯁꯔꯨꯛ ꯅꯣꯛꯇꯕ ꯍꯣꯏꯒꯤ ꯁꯔꯨꯛꯇꯣ ꯑꯩ ꯑꯩ ꯑꯣꯏꯅ ꯅꯣꯛꯆꯒꯦ ꯍꯣꯏ ꯅꯪꯒꯤꯁꯨ ꯅꯪꯒꯤꯗꯃꯛ
ꯎꯝ ꯎ ꯅꯪ ꯅꯪ ꯀꯞ ꯀꯞꯂꯒꯁꯨ ꯅꯣꯛꯎꯀꯣ ꯅꯪꯗꯦ
ꯍꯣꯏ
ꯅꯪꯗꯤ ꯎꯝ ꯍꯣꯏ ꯑꯩ ꯅꯪ ꯑꯗꯨꯃ ꯍꯥꯏꯒꯅꯤ ꯍꯥꯏꯕ ꯑꯩꯁꯨ ꯅꯤꯡꯁꯤꯡꯖꯔꯤ
ꯍꯥ
ꯅꯣꯛ ꯄꯁꯦ
ꯑꯥ
ꯇꯝ ꯇꯝ ꯂꯩ ꯌꯥꯕꯣ
ꯍꯣꯏ
ꯎꯝ ꯑꯗꯨꯝ ꯍꯧꯖꯤꯛꯀꯤ ꯅꯪ ꯃꯇꯥꯡ ꯆꯥꯔꯦ ꯅꯣꯛꯏꯁꯦ